ꯍꯜꯂꯣ
ꯑꯥ ꯍꯜꯂꯣ ꯕꯨꯡꯉꯣꯀ ꯇꯥꯕꯤꯕ꯭ꯔꯣ
ꯍꯧꯖꯤꯛꯄꯨ ꯋꯥꯔꯤ ꯋꯥꯇꯥꯏ ꯉꯥꯏꯍꯥꯛ ꯁꯥꯕ ꯌꯥꯒꯗ꯭ꯔꯣ ꯃꯔꯨꯞꯄꯨ ꯊꯕꯛ ꯆꯤꯟꯕꯤꯕ꯭ꯔꯣ
ꯑ ꯍꯧꯖꯤꯛꯀꯤ ꯑꯣꯏꯅꯗꯤ ꯃꯔꯨꯞ ꯊꯕꯛꯁꯦ ꯀꯥ ꯍꯦꯟꯅ ꯆꯤꯟꯕ ꯑꯣꯏꯗꯦ ꯋꯥꯔꯤ ꯋꯥꯇꯥꯏꯗ ꯁꯥꯟꯅꯕꯗ ꯀꯔꯤꯁꯨ ꯑꯀꯥꯏꯕ ꯂꯩꯇꯦ
ꯃꯔꯨꯞ ꯀꯩꯅꯣꯅꯤ ꯑꯩꯅ ꯉꯁꯤ ꯃꯔꯨꯞꯇ ꯁꯨꯃꯥꯏꯅ ꯋꯥꯔꯤ ꯋꯥꯇꯥꯏ ꯇꯧꯒꯦꯅ ꯇꯧꯖꯔꯛꯏꯁꯤ ꯊꯣꯏꯗꯣꯛꯄ ꯍꯤꯔꯝ ꯌꯥꯝꯅ ꯂꯨꯕꯕꯨꯗꯤ ꯅꯠꯇꯦ ꯑꯗꯨꯕꯨ ꯑꯩꯈꯣꯏꯒꯤ ꯑꯥ ꯀꯩꯅꯣꯁꯤ ꯑ ꯇꯨꯡꯒꯤ ꯍꯥꯏꯇꯥꯔꯦꯀꯣ ꯃꯔꯨꯞ ꯌꯨꯝ ꯅꯨꯡ ꯁꯥꯕ ꯑꯗꯨꯒ ꯌꯨꯝꯒꯤ ꯑꯀꯣꯏꯕꯗ ꯀꯔꯤ ꯀꯔꯤ ꯊꯥꯒꯗꯕ ꯑꯃꯗꯤ ꯌꯨꯝꯒꯤ ꯃꯃꯥꯡ ꯃꯅꯤꯡꯅ ꯆꯤꯡꯕꯁꯤꯡꯁꯤꯗ ꯁꯥꯟꯅꯐꯝ ꯍꯥꯞꯀꯗꯕ ꯈꯣꯠꯀꯗꯕ ꯂꯩ ꯃꯌꯥꯝꯁꯤꯗ ꯁꯨꯝ ꯄ꯭ꯂꯥꯟꯅꯤꯡ ꯇꯧꯖꯦꯗꯅ ꯁꯨꯝ ꯃꯔꯨꯞꯀ ꯑ ꯃꯔꯨꯞꯇ ꯁꯨꯝ ꯇꯧꯖꯔꯛꯄꯅꯦ ꯃꯔꯨꯞꯇꯤ ꯑꯗꯨꯒꯤ ꯃꯇꯥꯡꯗ ꯌꯥꯝꯅ ꯍꯩꯊꯣꯏ ꯁꯤꯡꯊꯣꯏꯕ ꯈꯪꯕ ꯑꯃ ꯑꯣꯏꯕ ꯑꯗꯨꯗ ꯑꯩꯅ ꯁꯨꯝ ꯃꯔꯨꯞꯁꯨ ꯊꯕꯛ ꯁꯪꯉꯝꯒꯅꯤ ꯍꯧꯖꯤꯛꯇꯤ ꯆꯥꯛ ꯏꯁꯤꯡ ꯇꯣꯛꯄ ꯃꯇꯝꯅꯤꯅ ꯉꯥꯏꯍꯥꯛ ꯄꯣꯊꯥꯕꯗꯨꯗ ꯑꯩꯁꯨ ꯇꯨꯝꯊꯗ꯭ꯔꯤꯉꯩꯗ ꯇꯧꯖꯔꯛꯄꯅꯤ ꯃꯗꯨꯄꯨ ꯀꯔꯤ ꯀꯔꯤ ꯍꯧꯖꯤꯛ ꯋꯥꯔꯤ ꯋꯥꯇꯥꯏ ꯇꯧꯕ ꯌꯥꯒꯗ꯭ꯔꯣ
ꯌꯥꯅꯤ ꯌꯥꯅꯤ ꯑꯗꯨ ꯑꯗꯨ ꯍꯥꯏꯔꯨꯔꯒꯗꯤ ꯑꯨꯈꯣꯏꯁꯦ ꯃꯤꯔꯦꯝ ꯑꯃ ꯑꯣꯏꯅ ꯂꯩꯖꯔꯤ ꯑꯗꯨꯝ ꯑꯄꯥꯝꯕ ꯁꯥꯥꯅꯤꯡꯕ ꯋꯥꯔꯤꯒ ꯃꯇꯝ ꯄꯨꯝꯅꯃꯛꯇ ꯍꯥꯡꯗꯨꯅ ꯂꯩꯕꯅꯤꯅ ꯑ ꯁꯥꯟꯅꯕꯗ ꯀꯔꯤꯁꯨ ꯑꯀꯥꯏꯕ ꯂꯩꯇꯦ ꯑꯗꯣ ꯃꯔꯨꯞ ꯍꯧꯖꯤꯛ ꯊꯝꯕꯤꯈꯤꯕ ꯋꯥꯐꯝ ꯑꯗꯨꯗ ꯃꯔꯨꯞꯅ ꯄꯥꯝꯕꯤꯕ ꯃꯔꯨꯞꯅ ꯁꯨꯝ ꯈꯟꯖꯕ ꯋꯥꯈꯜꯗ ꯌꯦꯡꯁꯤ ꯀꯔꯝꯕꯅ ꯎꯠꯁꯥꯗ ꯊꯥꯅꯤꯡꯕ ꯈ ꯂꯩꯕ꯭ꯔꯥ ꯂꯩꯔꯒꯗꯤ ꯁꯨꯝ ꯅꯇꯥꯎꯗꯁꯨ ꯗꯨꯇꯥꯛꯄꯤꯔꯣ
ꯎꯝ ꯅꯣꯏꯁꯤ ꯌꯨꯝ ꯍꯧꯖꯤꯛꯄꯨꯗꯤ ꯑꯩꯁꯦ ꯌꯥꯝ ꯆꯝꯅ ꯑꯃ ꯁꯥꯏ ꯈꯠꯂꯛꯏꯁꯤ ꯦꯟ ꯅꯨꯡꯒꯤ ꯐꯤꯕꯝ ꯅꯥꯇꯩ ꯆꯥꯗꯕꯅ ꯃꯔꯝ ꯑꯣꯏꯔꯒ ꯑꯗꯨꯕꯨ ꯑꯩꯅ ꯁꯥꯗꯧꯔꯤꯕ ꯌꯨꯝ ꯑꯁꯤꯒꯤ ꯁꯤꯡꯁꯣꯏ ꯁꯣꯏꯗꯕꯤꯗ ꯑꯩꯅ ꯍꯥꯞ ꯀꯗꯕꯁꯤ ꯁꯥꯟꯅꯐꯝ ꯑꯃꯗꯤ ꯁꯣꯏꯗꯅ ꯍꯥꯞꯀꯅꯤ ꯑꯩꯗꯤ ꯁꯥꯟꯅꯁꯤ ꯑꯗꯨꯛꯀꯤ ꯃꯇꯤꯛ ꯄꯥꯝꯖꯩ ꯍꯥꯏꯇꯥꯔꯦ ꯃ ꯇꯨꯝꯕꯕꯨꯛꯇꯣ ꯃꯪꯗ ꯌꯣꯠ ꯊꯥꯡꯒꯠꯂꯛꯦ ꯍꯥꯏꯇꯥꯔꯦꯃꯧ ꯃꯪꯗ ꯌꯣꯠ ꯊꯥꯡꯒꯠꯂꯒ ꯅꯜꯂꯒ ꯃꯉꯥꯅ ꯍꯧꯒꯠꯂꯛꯄꯁꯨ ꯀꯣꯡꯒꯥꯥꯏꯅꯤ ꯑꯗꯨ ꯁꯤꯒꯨꯝꯕ ꯅꯣꯛꯅꯤꯡꯕ ꯋꯥꯔꯤꯁꯨ ꯀꯌꯥ ꯑꯃ ꯂꯩꯈ꯭ꯔꯦ ꯑꯗꯨꯅ ꯑꯩꯩꯅ ꯁꯥꯟꯅꯕꯁꯦ ꯌꯥꯝ ꯄꯥꯝꯖꯕ ꯍꯥꯏꯇꯥꯔꯦ ꯃꯔꯨꯞ ꯁꯥꯟꯅꯕꯅꯤꯕꯨ ꯍꯥꯏꯔꯗꯤ ꯃꯔꯨꯞꯁꯤ ꯆꯥꯛ ꯇꯨꯕ ꯃꯇꯨꯡꯗ ꯌꯣꯠ ꯊꯪꯉꯛꯀꯦ ꯍꯥꯏꯕ ꯃꯤꯁꯪꯅꯤ ꯑꯗꯣ ꯍꯟꯇꯛ ꯃꯔꯛꯇꯤ ꯊꯕꯛ ꯏꯪꯈꯥꯡ ꯆꯤꯟꯕꯅ ꯃꯔꯝ ꯑꯣꯏꯔꯒ ꯁꯥꯟꯅꯕꯅꯕꯁꯤ ꯐꯖꯅ ꯆꯥꯡ ꯅꯥꯏꯅ ꯂꯦꯞꯄꯦ ꯃꯇꯨꯡ ꯑꯗꯨ ꯃꯇꯨꯡꯗꯁꯨ ꯂꯦꯞꯄ ꯉꯝꯕ ꯑꯣꯏꯁꯤꯈꯤ ꯌꯥꯝ ꯅꯣꯛꯅꯤꯡꯕ ꯊꯧꯗꯣꯛ ꯑꯃ ꯅꯤꯡꯁꯤꯡꯉꯛꯄꯒꯤ ꯑꯩ ꯅꯣꯛꯖꯔꯨꯕꯅꯦ ꯑꯗꯨ ꯃꯔꯨꯞ ꯉꯁꯥꯏꯒꯤ ꯌꯨꯝ ꯁꯥꯕꯒꯤ ꯃꯇꯥꯡꯁꯦ ꯁꯤꯁꯤ ꯑꯩꯁꯦ ꯆꯤꯡꯅꯤ ꯆꯝꯄ꯭ꯔꯥ ꯈꯪꯉꯤꯗꯅ ꯃꯔꯨꯞ ꯆꯤ ꯅꯤꯡ ꯁꯝ ꯄ꯭ꯔꯥꯝꯕꯅ ꯌꯥꯝ ꯅꯨꯡꯁꯤꯕ ꯂꯩꯗꯣ ꯑꯗꯨꯗꯣ ꯃꯗꯨꯗꯣ ꯐꯖꯅ ꯑꯩꯈꯣꯏꯒꯤ ꯀꯥꯆꯤꯟ ꯀꯥꯆꯤꯟꯁꯤꯗ ꯃꯁꯥ ꯅꯥꯟꯅ ꯑꯩꯈꯣꯏꯒꯤ ꯂꯤꯟ ꯀꯥꯡ ꯆꯪꯗꯅꯕ ꯍꯥꯏꯅꯕ ꯂꯩ ꯑꯍꯜꯂ ꯁꯤꯡꯅ ꯆꯤꯅꯤ ꯆꯝꯄ ꯑꯃ ꯃꯈ ꯂꯤ ꯌꯥꯝ ꯂꯩꯌꯦꯅ ꯑꯪꯒꯨꯔ ꯃꯈꯣꯡꯗꯁꯨ ꯑꯗꯨꯃꯥꯏꯅ ꯅꯨꯡꯁꯤꯕꯒꯤ ꯂꯥꯛꯆꯕꯅꯤ ꯂꯥꯛꯇꯅꯕ ꯁꯤꯟꯕ ꯍꯥꯏꯕꯁꯤꯅ ꯑꯩꯈꯣꯏꯒꯤ ꯃꯊꯧꯅꯤ ꯈꯥꯆꯟ ꯈꯣꯠꯆꯤꯟꯜꯂꯒ ꯐꯖꯅ ꯃꯐꯝ ꯑꯗꯨ ꯁꯣꯛꯍꯟꯗꯕꯤꯗ ꯃꯁꯥ ꯅꯥꯟꯅ ꯇꯧꯔꯒ ꯆꯤꯅꯤ ꯆꯝꯄ꯭ꯔꯥꯁꯤ ꯊꯥꯅꯤꯡꯉꯤ ꯌꯨꯝꯒꯤ ꯌꯝꯗ ꯑꯃ ꯃꯅꯤꯡꯗ ꯑꯃ ꯑꯗꯨꯒ ꯂꯩꯍꯧ ꯄꯥꯝꯕꯤ ꯑꯃꯅ ꯈꯔ ꯂ ꯇꯞꯅ ꯌꯨꯝꯂꯣꯝꯗꯒꯤ ꯈꯔ ꯆꯠꯂꯒ ꯃꯐꯝ ꯆꯥꯕ ꯌꯦꯡꯉꯒ ꯊꯥꯅꯤꯡꯉꯤ ꯃꯥꯒꯤ ꯍꯥꯏꯗꯤ ꯂꯥꯏꯐꯝ ꯇꯥꯕ ꯇꯥꯗꯕ ꯍꯥꯏꯕ ꯑꯃ ꯂꯩ ꯑꯗꯨꯒ ꯍꯩ ꯂꯩꯁꯤꯅ ꯃꯐꯝ ꯆꯥ ꯆꯥꯅ ꯌꯨꯝꯒꯤ ꯅꯥꯛ ꯌꯦꯠꯇ ꯊꯥꯅꯤꯡꯉꯤ ꯑꯩꯈꯣꯏꯒꯤ ꯗ꯭ꯔꯥꯒꯣꯟ ꯐ꯭ꯔꯨꯏꯠꯀꯥꯁꯤ ꯌꯨꯝꯒꯤ ꯅꯥꯀꯟꯗ ꯍꯥꯏꯇꯥꯔꯦ ꯁꯨꯃꯥꯡꯒꯤ ꯀꯩꯅꯣ ꯅꯥꯀꯟꯁꯤꯗ ꯄꯔꯦꯡ ꯑꯣꯏꯅ ꯑꯩꯈꯣꯏꯒꯤ ꯊꯥꯅꯤꯡꯉꯤ ꯑꯗꯨꯒ ꯁꯨꯃꯥꯡ ꯆꯪꯐꯝꯁꯤꯗ ꯇꯨꯔꯤ ꯁꯤꯄꯨꯡ ꯐꯖꯅ ꯍꯥꯞꯄꯤꯔꯒ ꯃꯗꯨꯗ ꯑꯩꯈꯣꯏꯒꯤ ꯅꯥꯀꯟ ꯅꯥꯀꯟꯁꯤꯗ ꯕꯦꯂꯟꯗꯥ ꯇꯥꯁꯜꯂꯛꯄꯗꯨꯗ ꯀꯈꯩ ꯑꯃꯅ ꯑꯩꯒꯤ ꯊꯕꯛ ꯏꯪꯈꯥꯡ ꯇꯧꯅꯅꯕ ꯔꯦꯀꯣꯔꯠ ꯂꯧꯅꯅꯕ ꯈꯣꯠꯅꯅꯕ ꯑꯩꯒꯤ ꯋꯥꯔꯤꯁꯤꯡꯒꯤ ꯑꯣꯏ ꯑꯣꯏꯕ ꯑꯗꯨꯒꯨꯝꯕ ꯑꯗꯨꯃꯥꯏꯅ ꯊꯝꯅꯤꯡꯉꯤ ꯑꯗꯨꯒ ꯅꯥꯀꯜ ꯑꯃꯗꯅ ꯑꯩꯈꯣꯏꯒꯤ ꯑꯉꯥꯡꯁꯤꯡ ꯉꯥꯏꯍꯥꯛ ꯁꯪꯕꯗ ꯂꯥꯏꯔꯤꯛ ꯂꯥꯏꯁꯨ ꯇꯥꯛꯄꯤ ꯥꯛꯄꯤꯅꯕ ꯑꯃꯗꯤ ꯀꯔꯤ ꯀꯔꯤ ꯊꯕꯛ ꯊꯧꯔꯝ ꯑꯃ ꯃꯤ ꯑꯃ ꯂꯥꯛꯄ ꯃꯇꯝꯗ ꯐꯝꯅꯅꯕ ꯆꯥꯅꯅꯕ ꯄꯣꯠ ꯊꯥꯅꯅꯕ ꯑꯗꯨꯃꯥꯏꯅꯁꯨ ꯊꯝꯅꯤꯡꯉꯦ ꯌꯥꯝ ꯊꯣꯏꯗꯣꯛꯅ ꯆꯥꯎꯅ ꯁꯥꯕꯒꯤ ꯌꯨꯝꯒꯤ ꯄ꯭ꯂꯥꯟꯗꯤ ꯅꯠꯇꯦ ꯃꯊꯣꯟ ꯍꯥꯞꯇꯅ ꯈꯣꯠꯇꯅ ꯇꯧꯕꯒꯤ ꯋꯥꯔꯤꯗꯤ ꯅꯠꯇꯦ ꯅꯥꯟꯅ ꯂꯥꯏꯅꯤꯡꯕꯒꯤ ꯋꯥꯔꯤꯅꯤ ꯑꯗ ꯃꯔꯨꯞꯇꯁꯨ ꯁꯤꯒꯨꯝꯕꯩ ꯃꯇꯥꯡꯗ ꯃꯔꯨꯞꯁꯨ ꯌꯥꯝꯅ ꯑꯁꯤꯒꯤ ꯃꯇꯥꯡꯗ ꯃꯔꯨꯞ ꯀꯔꯤ ꯀꯔꯤ ꯍꯥꯏꯕꯤꯅꯤꯡꯉꯤ
ꯍꯥ ꯃꯔꯨꯞ ꯑꯩꯒꯤ ꯋꯥꯈꯜꯂꯣꯟꯗꯕꯨꯗꯤ ꯌꯨꯝ ꯀꯩ ꯁꯥꯕꯁꯤ ꯑꯩꯅ ꯄꯥꯝꯖꯕ ꯃꯈꯜ ꯑꯃꯗꯤ ꯂꯩꯖꯩ ꯃꯗꯨ ꯍꯥꯏꯐꯦꯠꯇꯪ ꯇꯦꯟꯇꯛꯅ ꯊꯝꯖꯒꯦ ꯑꯩꯈꯣꯏꯒꯤ ꯌꯨꯝꯁꯦ ꯍꯣꯏ ꯃꯔꯨꯞ ꯀꯥ ꯑꯩꯒꯁꯨ ꯍꯥꯏꯐꯦꯠ ꯍꯥꯏꯐꯦꯠ ꯃꯥꯟꯅꯔꯝꯕ ꯌꯥꯏ ꯑ ꯑꯗꯨꯗ ꯍꯩ ꯔꯥ ꯊꯥ ꯗꯤ ꯑꯩꯁꯨ ꯌꯥꯝꯅ ꯄꯥꯝꯖꯩ ꯑꯩꯒꯤ ꯈꯪꯅꯖꯔꯝꯕ ꯑꯩꯈꯣꯏꯒꯤ ꯃꯇꯝ ꯑꯃꯗ ꯂꯩꯔꯝꯕꯤ ꯍꯥꯏꯇꯥꯔꯦꯅꯦꯀꯣ ꯃꯥꯁꯨ ꯌꯥꯝꯅ ꯄꯥꯝꯃꯤ ꯃꯥꯒꯤ ꯋꯥꯈꯜꯂꯣꯟꯗꯁꯨ ꯑꯩꯈꯣꯏꯒꯤ ꯌꯨꯝ ꯑꯃꯒꯤ ꯃꯃꯥꯡꯁꯦ ꯍꯥꯡ ꯍꯟꯅ ꯊꯝꯂꯒ ꯍꯩ ꯔꯥꯅ ꯄꯤꯛ ꯊꯅ ꯊꯥꯔꯒ ꯑꯩꯈꯣꯏꯒꯤ ꯑꯉꯥꯡ ꯅꯨꯄꯤꯒꯤ ꯁꯥꯟꯐꯝꯒ ꯊꯝ ꯌꯥꯝ ꯆꯥꯎꯅ ꯁꯦꯝꯅꯤꯡꯕꯒꯤ ꯋꯥꯈꯜꯂꯣꯟ ꯑꯃ ꯊꯝꯉꯝꯃꯤ ꯑꯗꯨꯁꯨ ꯑꯩꯅ ꯁꯣꯏꯗꯅꯃꯛꯀꯤ ꯇꯧꯒꯅꯤ
ꯑꯩꯈꯣꯏꯒꯤ ꯌꯨꯝꯁꯤꯅ ꯈ꯭ꯋꯥꯏꯒꯤ ꯑꯩꯒꯤ ꯍꯤꯡꯒꯣꯟ ꯖꯨꯔꯤ ꯌꯨꯝꯁꯤꯅ ꯈ꯭ꯋꯥꯏ ꯃꯅꯤꯡꯗ ꯊꯝꯂꯒ ꯌꯨꯝꯒꯤ ꯃꯃꯥꯡꯁꯤꯅ ꯍꯥꯡꯍꯜꯂꯒ ꯑꯩꯈꯣꯏꯒꯤ ꯆꯉꯛꯐꯝꯁꯤꯗ ꯎ ꯋꯥꯒ ꯌꯥꯝ ꯁꯥꯡꯅ ꯊ ꯊꯥꯔꯒ ꯑꯗꯨꯒ ꯅꯥꯀꯟꯗ ꯍꯩ ꯔꯥꯅꯆꯤꯡꯕ ꯄꯥꯝꯕꯤ ꯀꯌꯥ ꯀꯌꯥ ꯊꯥꯔꯒ ꯂꯝꯄꯥꯛ ꯃꯆꯥꯒ ꯊꯝꯃꯒ ꯁꯥꯟꯅꯐꯝꯒ ꯊꯝꯃꯒ ꯅꯨꯡꯊꯤꯟꯗ ꯀꯩꯗ ꯍꯥꯏꯐꯦꯠ ꯀꯣꯏꯕ ꯆꯠꯄ ꯍꯥꯏꯗꯤ ꯑꯥꯔꯁꯤ ꯂꯥꯡꯕ ꯀꯣꯏꯕ ꯆꯠꯄꯒꯤ ꯃꯍꯨꯠꯇ ꯑꯩꯈꯣꯏꯒꯤ ꯌꯨꯝꯗꯨꯗ ꯑꯣꯏꯅ ꯈꯔ ꯇꯥꯆꯔꯁꯨ ꯌꯥꯕꯒꯤ ꯃꯑꯣꯡꯗ ꯑꯩꯈꯣꯏꯒꯤ ꯑꯗꯨꯃꯥꯏꯅ ꯁꯥꯅꯤꯡꯉꯦꯅ ꯊꯝꯖꯒꯦ ꯑꯗꯨꯝ ꯃꯔꯨꯞ ꯋꯥꯈꯜꯂꯣꯟꯗꯗꯤ ꯃꯩꯇꯩ ꯌꯨꯝꯖꯥꯎꯒꯤ ꯑꯣꯏꯕ ꯀꯔꯤꯒꯨꯝꯕ ꯈꯪꯕꯤꯕ ꯈꯪꯕꯤꯕꯒ ꯂꯩꯕ꯭ꯔꯥ ꯃꯩꯇꯩ ꯂꯝꯨꯝꯖꯥꯎꯗ ꯇꯧꯅꯔꯤꯕꯥ ꯁꯥꯔꯤꯕ ꯃꯑꯣꯡ ꯊꯝꯂꯤꯕ ꯂꯩꯔꯒꯗꯤ ꯈꯤꯇꯪꯒ ꯊꯝꯕꯤꯌꯨ
ꯃꯩꯇꯩꯒꯤ ꯌꯨꯝꯖꯥꯎꯁꯦ ꯃꯔ ꯑꯣꯏꯅ ꯂꯥꯏꯅꯤꯡꯊꯧꯀꯥꯁꯦ ꯍꯥꯞꯇꯕ ꯌꯥꯗꯦ ꯌꯨꯝ ꯁꯥꯕꯒꯤ ꯀꯥꯡꯂꯣꯟꯅꯤꯇꯤ ꯅꯤꯌꯣꯝ ꯌꯥꯝꯅ ꯂꯩ ꯃꯗꯨꯅ ꯆꯥꯎꯕ ꯌꯥꯏ ꯌꯥꯗꯦ ꯅꯤꯉꯣꯜ ꯀꯥꯅ ꯍꯦꯟꯕ ꯌꯥꯏ ꯌꯥꯗꯦ ꯃꯥꯔꯥꯛ ꯃꯌꯨꯡ ꯁꯤ ꯇꯥꯒꯗꯕꯅꯤ ꯐꯩꯌꯨꯡ ꯁꯤ ꯇꯥꯒꯗꯕꯅꯤ ꯀꯥꯏꯅ ꯌꯥꯝꯅ ꯂꯨ ꯂꯨꯕ ꯂꯩ ꯐꯩꯔꯦꯜ ꯍꯥꯞꯄ ꯃꯇꯝꯗ ꯑꯗꯒꯤ ꯑꯩꯈꯣꯏꯒꯤ ꯍꯌꯦꯡ ꯂꯥꯏ ꯇꯤꯟ ꯑꯃ ꯈꯨꯔꯨꯝꯃꯛꯄ ꯈꯣꯠꯄ ꯂꯥꯏ ꯇꯥꯕ ꯈꯣꯠꯄ ꯀꯥꯏꯅ ꯑꯩꯈꯣꯏꯒꯤ ꯑꯦꯝꯇꯤꯟ ꯃꯅꯥ ꯃꯝꯗꯁꯨ ꯌꯥꯝ ꯂꯩ ꯑꯩ ꯌꯥꯝ ꯀꯟꯅ ꯈꯪꯖꯔꯨꯕ ꯅꯠꯇꯦ ꯑꯗꯨꯕꯨ ꯈꯣꯏ ꯁꯨꯡꯒꯣꯏ ꯁꯣꯏꯗꯕꯤꯗ ꯑꯩꯈꯣꯏꯒꯤ ꯌꯨꯝꯁꯤ ꯁꯥꯕ ꯃꯇꯝꯗ ꯐꯨꯡꯒꯥ ꯂꯥꯏꯔꯨ ꯑꯃꯗꯤ ꯍꯥꯞꯀꯗꯕꯅꯤ ꯨꯐꯨꯡꯒꯥ ꯂꯥꯏꯔꯨꯁꯤꯗ ꯑꯩꯈꯣꯏꯒꯤ ꯏꯚꯦꯟ ꯏꯃꯣꯏꯅꯨꯁꯤ ꯀꯨꯜꯂꯒ ꯂꯩ ꯍꯥꯏꯔꯤꯕꯅꯤ ꯃꯍꯥꯛꯀꯤ ꯆꯥꯛꯊꯥ ꯊꯥꯕꯤꯗꯨꯅ ꯅꯤꯡꯊꯤꯅ ꯅꯨꯃꯤꯠ ꯈꯨꯗꯤꯡꯒꯤ ꯂꯥꯏ ꯗꯨꯛ ꯊꯥꯡꯃꯩ ꯊꯥꯟꯗꯨꯅ ꯌꯨꯝꯒꯤ ꯃꯪꯒꯣꯜ ꯌꯥꯏꯐ ꯅꯤꯒꯗꯕꯅꯤ ꯑꯗꯣ ꯃꯔꯨꯞ ꯐꯔꯦꯁꯤꯒꯤ ꯃꯇꯥꯡꯁꯨ ꯅꯨꯡꯉꯥꯏꯔꯤ ꯑꯗꯨꯒ ꯊꯣꯏꯗꯣꯛꯄ ꯌꯨꯝꯒꯤ ꯑꯩꯈꯣꯏꯒꯤ ꯁꯥꯟꯅꯕꯒꯤ ꯃꯇꯥꯡ ꯑꯁꯤꯗ ꯀꯗꯕꯩ ꯃꯇꯥꯡꯁꯤꯗ ꯍꯥꯏꯐꯦꯠ ꯈꯟꯅꯔꯁꯤ ꯃꯔꯨꯞꯁꯨ ꯍꯥꯟꯅ ꯌꯣꯠ ꯅꯨꯡ ꯁꯥꯟꯅꯕ ꯃꯤꯑꯣꯏꯅꯤ ꯑꯩꯁꯨ ꯌꯣꯠ ꯁꯥꯟꯅꯔꯛꯄ ꯃꯤꯑꯣꯏꯅꯤ ꯑꯗꯨꯅ ꯑꯩꯈꯣꯏꯗꯤ ꯍꯌꯦꯡ ꯋꯥꯥꯏꯕꯨꯛ ꯁꯥꯟꯅꯗ꯭ꯔꯒꯗꯤ ꯍꯛꯆꯥꯡ ꯆꯥꯎꯈꯠꯂꯛꯄ ꯈ꯭ꯋꯥꯡ ꯅꯔꯛꯄ ꯈꯨꯠ ꯁꯥꯁꯤꯜꯂꯛꯄ ꯑꯁꯤ ꯃꯍꯧꯁꯥꯅꯤ ꯍꯥꯏꯗꯤ ꯃꯌꯝ ꯁꯥꯟꯅꯔꯒ ꯂꯦꯞꯁꯤꯟ ꯕꯒꯤ ꯑꯗꯨꯅ ꯇꯨꯡ ꯀꯣꯏꯅ ꯁꯥꯟꯅꯔꯒꯗꯤ ꯆꯍꯤ ꯂꯤꯁꯥꯡꯁꯤꯠꯅ ꯑꯩꯈꯣꯏ ꯄꯥꯡꯒꯟ ꯀꯟꯅ ꯍꯤꯡꯕꯗꯤ ꯉꯝꯒꯅꯤ ꯑꯗꯨ ꯃꯔꯨꯞ ꯀꯔꯤ ꯀꯔꯤ ꯍꯥꯞꯄꯤꯅꯤꯡꯉꯤ ꯌꯣꯠꯀꯤ ꯃꯇꯥꯡꯁꯤꯗ
ꯑ ꯃꯔꯨꯞ ꯑ ꯊꯣꯏꯗꯣꯛꯄ ꯑꯄꯥꯝꯕꯗꯤ ꯂꯩꯖꯗꯦ ꯑꯗꯨꯕꯨ ꯑꯩꯒꯤ ꯀꯥ ꯃꯆꯥ ꯆꯝꯃꯗ ꯀꯥ ꯍꯥꯏꯕꯁꯦ ꯑ ꯌꯨꯝꯒꯤ ꯀꯥ ꯁꯤꯕꯨ ꯅꯠꯇꯦꯀꯣ ꯌꯨꯝꯒꯤ ꯇꯣꯞꯇꯕꯨ ꯑꯣꯏꯔꯣ ꯃꯗꯕꯨ ꯑꯣꯏꯔꯣ ꯑꯩꯈꯣꯏꯒꯤ ꯌꯥꯝ ꯍꯪꯆꯤꯛ ꯂꯥꯡꯅ ꯁꯥꯟꯅꯕ ꯌꯥꯒꯗꯧꯕ ꯑꯩꯈꯣꯏꯒꯤ ꯃꯊꯛ ꯈꯜꯂꯒ ꯅꯣꯡꯆꯤꯡ
ꯀꯩꯅꯣ ꯇꯧꯅꯕꯒꯤꯗꯃꯛꯇ ꯃꯊꯛꯁꯤꯗꯤ ꯈꯜꯂꯒ ꯅꯥꯀꯟ ꯅꯥꯀꯟꯁꯤꯗꯤ ꯐ꯭ꯔꯤ ꯑꯣꯏꯍꯜꯂꯒ ꯑꯩꯈꯣꯏꯒꯤ ꯁꯥꯟꯅꯕꯒꯤ ꯄꯣꯠꯆꯩ ꯌꯥꯝ ꯊꯝꯃꯨꯗ꯭ꯔꯒꯁꯨ ꯁꯨꯅꯕ ꯑꯗꯨꯝ ꯍꯩꯇꯤ ꯃꯌꯥꯝ ꯊꯣꯛꯑꯦ ꯍꯥꯏꯖꯔꯤꯕ ꯑꯩꯈꯣꯏꯒꯤ ꯕꯦꯟꯁ ꯑꯃꯒ ꯄꯨꯂꯞ ꯁꯨꯕꯤ ꯈꯣꯠꯄꯤ ꯂꯣꯏ ꯊꯣꯛꯑꯦ ꯑꯗꯨꯒꯨꯝꯕꯗꯣ ꯑꯃꯨꯇꯪ ꯊꯝꯃꯒ ꯏꯆꯥ ꯏꯁꯨꯅꯁꯨ ꯁꯥꯟꯅꯕ ꯌꯥꯕ ꯒꯨꯝꯕ ꯑꯗꯨꯃꯥꯏꯅ ꯊꯝꯒꯦ
ꯇꯥꯕ ꯌꯥꯝ ꯅꯨꯡꯉꯥꯏ ꯑꯗꯨꯒꯤ ꯃꯇꯥꯡꯗ ꯑꯗꯣꯝꯅ ꯊꯝꯕꯤꯔꯤꯗꯨ ꯑꯩꯁꯨ ꯎ ꯁꯥꯟꯅꯅꯕꯁꯤꯗꯤ ꯁꯨꯡꯁꯣꯏ ꯁꯣꯏꯗꯅ ꯍꯥꯞꯀꯅꯤ ꯆꯤꯡꯅꯅꯕ ꯌꯥꯅꯅꯕ ꯏꯟꯈꯠꯅꯅꯕ ꯌꯥꯝ ꯀꯟꯅ ꯅ ꯆꯥꯎꯕ ꯂꯨꯝꯕ ꯅꯠꯇ꯭ꯔꯁꯨ ꯃꯐꯝ ꯆꯥꯅ ꯆꯥꯕ ꯆꯤꯟꯗꯕ ꯖꯒꯥ ꯌꯦꯡꯉꯒ ꯏꯉꯥꯡ ꯅꯨꯨꯄꯤꯅ ꯁꯥꯟꯅꯕꯗꯤ ꯌꯥꯕ ꯁꯣꯛꯇꯅꯕꯒꯤ ꯃꯑꯣꯡꯗ ꯒ꯭ꯌꯥꯟ ꯇꯥꯅ ꯑꯗꯨꯒ ꯑꯔꯣꯏꯕꯗꯁꯨ ꯑꯩꯅ ꯃꯔꯨꯞꯇ ꯍꯪꯖꯅꯤꯡꯉꯤꯁꯦ ꯌꯨꯝꯁꯤ ꯍꯧꯖꯤꯛꯇꯤ ꯌꯥꯝ ꯁꯥꯔꯦꯗꯅ ꯃꯔꯨꯞ ꯅꯤꯡꯊꯝꯊꯥꯐꯧ ꯁꯥꯔꯦꯗꯅ ꯑꯗꯨꯗꯨꯅ ꯌꯨꯝꯁꯦ ꯑꯩ ꯋꯥꯡꯅ ꯁꯥꯅꯤꯡꯕ ꯋꯥꯡꯕ ꯍꯥꯏꯕꯗꯤ ꯃꯊꯣꯟ ꯍꯥꯞꯄ ꯅꯠꯇꯕ ꯌꯨꯝꯒꯤ ꯎꯈꯣꯡꯁꯤꯡꯁꯤ ꯋꯥꯡꯅ ꯋꯥꯡꯅ ꯍꯥꯞꯄꯒ ꯃꯗꯨꯗ ꯁꯤꯂꯤꯡ ꯍꯥꯞꯄꯒ ꯏꯪꯅꯅꯕ ꯁꯦꯝꯗ꯭ꯔꯒꯗꯤ ꯑꯗꯨꯛꯀꯤ ꯃꯇꯤꯛ ꯁꯥꯕꯅ ꯃꯔꯝ ꯑꯣꯏꯔꯒ ꯑꯍꯜ ꯂꯕ ꯃꯟ ꯇꯨꯝꯐꯝ ꯆꯥꯐꯝ ꯈꯪꯗꯕ ꯆꯥꯛ ꯏꯁꯤꯡ ꯍꯥꯎꯇꯕ ꯑꯣꯝ ꯆꯥꯛꯅꯕ ꯀꯌꯥ ꯑꯃ ꯊꯣꯛꯑꯦꯗꯅ ꯁꯨꯃꯥꯏꯅ ꯊꯝꯖꯒꯦ ꯃꯔꯨꯞ ꯃꯔꯨꯞꯍꯣꯏꯒꯤ ꯌꯨꯝ ꯀꯩ ꯁꯥꯕꯗꯁꯨ ꯀꯃꯥꯏꯅ ꯇꯧꯒꯦꯅ ꯈꯟꯕꯤꯕ ꯀꯃꯥꯏꯅ ꯇꯧꯋꯤ ꯇꯦꯟꯇꯛꯅ ꯊꯝꯕꯤꯌꯨ
ꯈꯜꯂꯦ ꯃꯔꯨꯞ ꯑꯗꯨꯒ ꯍꯧꯖꯤꯛꯀꯤ ꯃꯇꯝꯁꯤꯗ ꯗꯤ ꯑꯩꯒꯤ ꯀꯥꯁꯤ ꯌꯥꯝꯅ ꯑꯗꯨꯛꯀꯤ ꯃꯇꯤꯛ ꯁꯥꯈ꯭ꯔꯦ ꯁꯥꯕꯗꯕꯨ ꯍꯧꯖꯤꯛ ꯍꯧꯖꯤꯛ ꯂꯩꯖꯔꯤꯕꯁꯦ ꯑꯩ ꯃꯩꯊꯛꯇ ꯐꯝꯕꯒꯨꯝꯕꯅꯦ ꯍꯥꯏꯇꯥꯔꯦ ꯅꯥꯀꯟ ꯅꯥꯀꯟ ꯑꯁꯤꯗꯩ ꯃꯩ ꯊꯥꯒꯠꯂꯒ ꯀꯥꯁꯤꯗ ꯂꯩ ꯉꯝꯕꯅꯤ
ꯑꯗꯨꯅ ꯑꯩꯅ ꯃꯊꯪ ꯁꯥꯕ ꯃꯇꯝꯗꯗꯤ ꯁꯤꯒꯨꯝꯕꯁꯤ ꯏꯆꯥ ꯏꯁꯨꯗ ꯊꯣꯛꯍ ꯑꯩ ꯑꯗꯨꯛꯀꯤ ꯃꯇꯤꯛ ꯆꯦꯛꯁꯟꯅ ꯁꯥꯖꯒꯅꯤ ꯑꯥ ꯃꯇꯨꯡ ꯇꯥꯔꯛꯄꯗꯁꯨ ꯁꯥꯕꯒꯤ ꯃꯔꯝꯗ ꯀꯔꯝꯅ ꯀꯣꯛꯍꯟꯒꯅꯤ ꯍꯥꯏꯕꯗꯨ ꯋꯥꯔꯤ ꯗꯨ ꯀꯌꯥ ꯀꯌꯥ ꯁꯥꯟꯅꯕ ꯉꯝꯕꯑꯣꯏꯁꯤ ꯑꯗꯣ ꯉꯁꯤꯗꯤ ꯃꯇꯥꯡ ꯑꯁꯤꯗ ꯂꯣꯏꯁꯤꯜꯂꯁꯤ ꯃꯔꯨꯞ ꯍꯥꯏꯗꯤ ꯑꯩꯁꯨ ꯊꯕꯛ ꯑꯃ ꯆꯠꯀꯗꯕ ꯂꯩꯕꯅꯤꯅ
ꯐꯔꯦ ꯐꯔꯦ ꯃꯔꯨꯞ ꯊꯕꯛ ꯏꯪꯈꯥꯡ ꯆꯠꯀꯗꯕ ꯈꯣꯠꯀꯗꯕ ꯇꯧꯊꯣꯛꯄꯤꯔꯨꯔꯣ ꯃꯇꯨꯡ ꯇꯥꯔꯛꯄꯗ ꯋꯥꯔꯤ ꯋꯥꯇꯏ ꯃꯌꯥꯝ ꯑꯃ ꯇꯧꯕ ꯌꯥꯔꯤ ꯉꯁꯤꯒꯤꯗꯤ ꯑꯩꯁꯨ ꯉꯥꯏꯍꯥꯛ ꯂꯩꯔꯒꯗꯤ ꯊꯕꯛ ꯑꯃ ꯂꯥꯛꯁꯜꯂꯒꯅꯤ ꯏꯁꯥꯁꯨ ꯈꯔ ꯅꯨꯡꯉꯥꯏꯇꯕ ꯀꯣꯛ ꯏꯁꯤꯡ ꯆꯤꯛꯄꯁꯤꯅ ꯃꯔꯝ ꯑꯣꯏꯔꯒ ꯑꯗꯣ ꯐꯔꯦ ꯃꯔꯨꯞ ꯃꯔꯨꯞꯀꯤ ꯊꯕꯛ ꯆꯤꯟꯕ ꯃꯉꯥ ꯀꯥꯏꯊꯣꯛꯑꯒ ꯋꯥꯔꯤ ꯋꯥꯇꯏ ꯉꯥꯏꯍꯥꯛ ꯇꯧꯕꯁꯤ ꯌꯥꯝ ꯅꯨꯡꯉꯥꯏꯕ ꯐꯣꯡꯗꯣꯛꯆꯩ ꯊꯝꯖꯔꯒꯦ ꯃꯔꯨꯞ